ꯍꯜꯂꯣ
ꯑꯜꯂꯣ ꯑꯌꯥꯝꯕ ꯕꯤꯕꯥ ꯅꯨꯡꯉꯥꯏꯕꯤꯔꯤꯕ꯭ꯔꯣ
ꯑꯣ ꯅꯨꯡꯉꯥꯏꯔꯤꯌꯦ ꯁꯨꯝ ꯄꯥꯎ ꯐꯥꯎꯅꯖꯦꯅꯦ ꯊꯕꯛꯁꯨ ꯂꯩꯇꯦ ꯁꯨꯝ ꯏꯅꯥꯎꯒ ꯇꯧꯅꯔꯤꯅꯤꯅꯦ ꯀꯃꯥꯏꯅ ꯇꯧꯔꯤꯒꯦ ꯅꯨꯡꯉꯥꯏꯔꯤꯕ ꯈꯣꯠꯂꯤꯕꯅ
ꯅꯨꯡꯉꯥꯏꯔꯤ ꯅꯨꯡꯉꯥꯏꯔꯤ ꯍꯣꯏ ꯍꯣꯏ ꯏꯌꯥꯝꯕ ꯅꯨꯡꯉꯥꯏꯔꯤꯌꯦ
ꯑꯣ ꯑꯣ
ꯑꯌꯥꯝꯕꯅ ꯇꯥꯟ ꯆꯥꯗꯅ ꯇꯧꯔꯛꯄꯁꯤꯗ ꯅꯅꯥꯎꯖꯨ ꯇꯧꯒꯦꯅ ꯈꯜ ꯂꯩꯔꯝꯕꯅꯦ ꯃꯣꯏ ꯆꯥꯛꯁꯤꯡ ꯃꯣꯏ
ꯉꯥꯒꯤ ꯐꯥꯝ ꯑꯃ ꯐꯖꯅ ꯐꯖꯅ ꯇꯧꯔꯦ ꯍꯥꯏꯅꯤ ꯀꯔꯕꯥꯔꯁꯦ ꯐꯝꯁꯨ ꯑꯣꯛꯁꯨ ꯁꯟꯁꯨ ꯌꯥꯝ ꯂꯣꯏꯔꯦ ꯍꯥꯏꯅ ꯄꯥꯎ ꯑꯃ ꯇꯥꯏꯌꯦ
ꯍꯣꯏ ꯍꯣꯏꯅꯦ
ꯀꯃꯥꯏ ꯇꯧꯔꯤꯒꯦ ꯄꯩꯁꯥ ꯅꯨꯡꯁꯥꯅ ꯀꯃꯥꯏꯅ ꯁꯤꯟꯐꯝ ꯄ꯭ꯔꯣꯐꯤꯠ ꯀꯃꯥꯏꯅ ꯂꯩꯒꯦ ꯑꯗꯨꯒ ꯃꯥꯒꯤ
ꯇꯧꯔꯤꯁꯦ ꯀꯌꯥꯝ ꯀꯨꯏꯔꯒꯦ ꯍꯧꯔꯛꯄꯕꯣ
ꯇꯧꯕꯁꯦ ꯀꯨꯏꯗ꯭ꯔꯤꯌꯦ ꯈꯒ ꯇꯦꯛ ꯇꯦꯛ ꯑꯣꯏꯅ ꯍꯥꯏꯗꯤ ꯍꯧꯖꯤꯛꯇꯤ ꯊꯕꯛ ꯏꯪꯈꯥꯡ ꯇꯥꯟꯅ ꯈꯣꯠꯅꯕ ꯍꯥꯏꯔꯣ ꯒꯣꯃꯦꯟꯒꯤ ꯇꯝ ꯉꯝꯕ ꯅꯠꯇꯕꯅꯤꯅ ꯑꯗꯨꯝ ꯒꯣꯃꯦꯟꯒꯤꯁꯨ ꯇꯥꯟꯅ ꯇꯥꯟꯅꯕ ꯑꯣꯏꯅ ꯏꯁꯥꯒꯤ ꯁꯥꯏꯔꯦꯡ ꯀ ꯃꯃꯥ ꯗꯔꯀꯥꯔ ꯇꯥꯕꯅꯤꯅ ꯁ ꯏꯟꯀꯝ ꯑꯣꯏꯔꯁꯨ ꯑꯣꯏꯅ ꯁꯨꯝ ꯍꯥꯏꯗꯤ ꯂꯝ ꯇꯨ ꯂꯩꯔꯤꯕ ꯈꯣꯠꯂꯤꯕ ꯃꯌꯥꯝꯗꯣ ꯍꯥꯡꯍꯜꯂꯒꯁꯨ ꯃꯥꯒꯤ ꯂꯪꯊꯣꯛ ꯈꯣꯠꯇꯣꯛꯑ ꯊꯝꯗꯣꯏ ꯁꯔꯨꯛ ꯀ ꯑꯣꯣꯟꯊꯣꯛꯄ ꯐꯩꯌꯦꯅ ꯁꯨꯝ ꯈꯔ ꯈ ꯇꯞ ꯇꯞꯅ ꯍꯧꯒꯠꯄꯅꯤꯗ ꯑꯗꯣ ꯀꯥꯟꯗꯤ ꯀꯥꯟꯅꯉꯦ ꯑꯌꯥꯝꯕ ꯍꯥꯏꯕꯗꯤ ꯄꯩꯁꯥ ꯂꯥꯛꯄ ꯈꯣꯠꯄꯒꯤ ꯑꯣꯏꯔꯣ ꯀꯩꯒꯤ ꯑꯣꯏꯔꯣ ꯃꯁꯤ ꯐꯖꯅ ꯑꯗꯣꯝꯗ ꯃꯥꯏꯒ ꯑꯣꯟꯁꯤꯜꯂꯗꯤꯀꯣ ꯏꯌꯥꯝꯕ
ꯎꯝ
ꯃꯤꯒ ꯊꯕꯛ ꯃꯤꯒ ꯅꯦꯛꯑꯒ ꯏꯁꯇꯥꯞꯀꯤ ꯇꯥꯏꯞꯇꯒ ꯊꯝꯃꯒ ꯑꯗꯨꯝ ꯊꯕꯛ ꯏꯪꯈꯥꯡ ꯄꯤꯕ ꯌꯥꯕꯒꯤ ꯑꯗꯨꯝ ꯑꯣꯏꯔꯛꯄ ꯌꯥꯏꯗꯣ ꯁꯨꯝ ꯆꯥꯎꯈꯠꯂꯛꯑꯒꯗꯤ
ꯎꯝ
ꯍꯦꯛꯇꯤ ꯍꯧꯔꯤꯑ ꯐꯥꯝ ꯈꯔ ꯉꯥ ꯃꯆꯥ ꯈꯔ ꯊꯥꯗꯔꯒ ꯑꯗꯨꯗꯒꯤ ꯑꯆꯧꯕ ꯑꯣꯜꯂꯛꯄꯗ ꯌꯣꯟꯊꯣꯛꯈꯤꯕ
ꯎꯝ
ꯁꯨꯃꯥꯏꯅ ꯇꯧꯗꯅ ꯌꯨꯝꯒꯤ ꯂꯩꯔꯤꯕ ꯑꯩꯈꯣꯏ ꯏꯌꯥꯝꯕꯁꯤꯡ ꯑꯗꯨꯗꯒꯤꯗꯤ ꯏꯚꯟ ꯑꯩꯈꯣꯏꯒꯤ ꯑꯩꯈꯣꯏꯒꯤ ꯄꯦꯔꯦꯟꯁꯁꯤꯡ ꯌꯥꯎꯅ ꯑꯗꯨꯝ ꯇꯧꯔ ꯑꯩ ꯊꯟꯗꯁꯨ ꯉꯝꯗꯕꯅꯤꯅ ꯀꯣ
ꯎꯝ
ꯑ ꯑꯣꯛ ꯅꯨꯡꯒꯤ ꯑꯣꯏꯔꯣ ꯁꯟ ꯅꯨꯡꯒꯤ ꯂꯣꯏꯕ ꯈꯣꯠꯄ ꯑꯣꯏꯔꯣ ꯑꯩꯅ ꯑꯗꯨꯝ ꯍꯥꯏꯗꯤ ꯈꯔ ꯈ ꯑꯩꯗꯤ ꯄꯥꯝꯖꯔꯨꯕꯗꯨꯒꯤ ꯍꯥꯏꯇꯥꯔꯦꯀꯣ ꯄꯩꯁꯥ ꯆꯥꯎꯊꯣꯛꯅꯕꯗꯣ ꯂꯝꯕꯤꯗꯣ ꯑꯩꯅ ꯑꯗꯨꯝ ꯍꯥꯏꯗꯤ ꯄꯨꯊꯣꯛꯄ ꯋꯥꯔꯤꯅꯤꯗ ꯂꯩ ꯇꯧꯕꯕꯨꯗꯤ ꯑꯩ ꯈꯛꯇꯅ ꯇꯧꯕ ꯅꯠꯇꯦꯗ ꯑꯩꯈꯣꯏ ꯌꯥꯝꯕ ꯍꯣꯏ ꯑꯩꯅꯥꯎꯄꯥꯍꯣꯏ ꯂꯩꯔꯤꯕ ꯑꯗꯨꯝ ꯃꯣꯏꯅꯁꯨ ꯑꯗꯨꯝ ꯃꯇꯦꯡ ꯄꯥꯡꯉꯦ ꯐꯖꯅ ꯑꯗꯨꯒ ꯇꯧꯔꯦ ꯑꯗꯨꯝ ꯑꯩꯗꯤ ꯄꯩꯁꯥꯗꯤ ꯑꯗꯨꯝ ꯂꯥꯛꯑꯦ ꯂꯥꯛꯄꯁꯦ ꯃꯌꯥꯝꯗꯨꯒꯤ ꯇꯦꯛꯇꯦꯛ ꯐꯪꯉꯛꯄꯗ ꯊꯕꯛ ꯇꯧꯕꯗꯒꯤ ꯑꯗꯨꯝ ꯑꯗꯨꯐ ꯍꯦꯜꯂꯦꯕ ꯍꯥꯏꯗꯤ ꯐꯪꯉꯛꯄ ꯄꯩꯁꯥꯁꯦ ꯑꯗꯨ ꯑꯣꯏꯔꯒꯁꯨ ꯌꯥꯝꯌꯥꯝꯕ ꯕꯤꯖꯤꯅꯦꯁ ꯍꯥꯏꯕꯁꯤꯗꯃꯛꯇꯕꯨ ꯁꯦꯀ꯭ꯌꯣꯔ ꯑꯣꯏꯗꯃꯤꯅꯀꯣ ꯃꯥꯡꯕ ꯃꯇꯥꯡꯁꯨ ꯂꯥꯛꯀꯅꯤ ꯑꯗꯨꯗꯒꯤꯗꯤ ꯀꯔꯤ ꯍꯥꯏꯅꯤ ꯂꯣꯁ ꯑꯣꯏꯔꯛꯄꯁꯨ ꯂꯥꯛꯀꯅꯤ ꯑꯗꯨꯝꯕ ꯑꯗꯨꯅ ꯑꯃꯨꯛ ꯒꯣꯔꯃꯦꯟꯒꯤ ꯊꯕꯛ ꯏꯟꯈꯥꯡ ꯇꯧꯕꯗꯨ ꯑꯃꯨꯛ ꯐꯔꯦꯗꯅꯀꯣ
ꯎ ꯎꯝ
ꯑꯗꯨꯕꯨ ꯐ꯭ꯔꯤꯗꯝꯗꯤ ꯑꯣꯏ ꯌꯥꯝꯃ ꯑꯩꯅ ꯇꯧꯅꯤꯡꯉꯦ ꯑꯩꯅ ꯑꯗꯨ ꯑꯣꯔꯦ ꯑꯅꯥ ꯇꯧꯔꯦ ꯍꯥꯏꯕꯗꯤ ꯑꯄꯥꯝꯕꯗꯣ ꯑꯩꯒꯤ ꯂꯣꯏ ꯑꯣꯏꯖꯕꯅꯤꯅꯀꯣ ꯃꯤ ꯃꯈꯥꯗꯗꯤ ꯂꯩ ꯑꯗꯨ ꯀ ꯍꯥꯏꯔ ꯑꯗꯨ ꯅꯨꯡꯉꯥꯏ ꯏꯌꯥꯝꯕꯗꯤ ꯀꯩꯀꯩ ꯇꯧꯔꯤ ꯍꯧꯖꯤꯛꯀꯥꯟꯁꯦ ꯀꯩꯀ ꯀꯩ ꯍꯣꯅꯔꯤ ꯀꯃꯥꯏꯅ ꯇꯧꯔꯤ ꯀꯃꯥꯏꯅ ꯂꯣꯅꯤ ꯏꯕ
ꯑꯩꯁꯨ ꯁꯨꯝ ꯗꯨꯀꯥꯟ ꯃꯆꯥ ꯑꯃ ꯐꯝꯅꯤꯌꯦ ꯂꯗꯨꯀꯥꯟ ꯃꯆꯥ ꯑꯃ ꯐꯝꯗꯅ ꯀꯔꯕꯥꯔ ꯈꯔ ꯇꯧꯔꯤ ꯗꯨꯀꯥꯟꯁꯦ ꯑꯅꯤ ꯐꯝꯕꯅꯦ ꯑꯃꯅ ꯀꯣꯁ ꯀꯩꯅꯣꯒꯤ ꯑꯩꯈꯣꯏꯒꯤ ꯃꯔꯨ ꯑꯣꯏꯅ ꯒ꯭ꯔꯣꯁꯔꯤ ꯑꯥꯏꯇꯦꯝ ꯑꯣꯏꯅ ꯇꯧꯕ ꯑꯗꯨꯒ ꯑꯩꯈꯣꯏ ꯂꯝꯗꯨꯗꯗꯤ ꯈꯔ ꯆꯥꯎꯔꯦ ꯍꯥꯏꯇꯥꯔꯦ ꯑꯩ ꯑꯗꯨꯅ ꯑꯗꯨꯒ ꯑꯃꯅꯥ ꯑꯥ ꯀꯩꯅꯣ ꯇꯧꯕ ꯑꯩꯈꯣꯏꯒꯤ ꯑꯁ ꯆꯦꯡ ꯍꯥꯏꯇꯥꯔꯦꯅꯦ ꯆꯦꯡꯒꯤ ꯑꯈꫭꯏꯅꯥ ꯈꯥꯔꯥ ꯂꯧꯊꯔꯒ ꯊꯝꯃꯤꯌꯦ ꯑꯣꯝꯗ ꯀꯩꯅꯣꯒ ꯒꫭꯚꯔꯃꯦꯟꯀ ꯌꯥꯅꯔꯒ ꯍꯥꯏꯇꯥꯔꯦ ꯂꯝꯗꯣ ꯌꯥꯝꯅ ꯂꯥꯞꯅꯕꯅꯤꯅ ꯑꯩꯈꯣꯏꯁꯦ ꯁꯨꯃꯥꯏꯅ ꯇꯧꯅꯔꯒ ꯑꯥ
ꯎꯝ
ꯑꯗꯨꯃꯥꯏꯅ ꯈꯔ ꯇꯧꯔ ꯊꯝꯃꯤꯗ ꯑꯃꯔꯣꯝꯗꯗꯤ ꯑꯃꯨꯛ ꯐꯩ ꯈꯤꯇꯪꯁꯨ ꯄꯩꯁꯥ ꯅꯨꯡꯁꯥꯁꯨ
ꯃꯥꯅꯦ ꯃꯥꯅꯦ ꯎꯝ ꯎꯝ
ꯇꯣꯡꯉꯦ ꯍꯥꯏꯇꯥꯔꯦ ꯑꯗꯣ ꯀꯃꯥꯏꯅ ꯈꯔ ꯂꯥꯏꯅ ꯍꯤꯡꯉꯦ ꯄꯨꯟꯁꯤꯒꯤꯁꯦ ꯑꯗꯣ ꯌꯥꯝ ꯀꯟꯅꯟꯇꯦ ꯑꯗꯣ ꯊꯣꯛꯣꯄꯁꯨ ꯃꯆꯥ ꯃꯆꯥ ꯊꯕꯛ ꯈꯔꯁꯨ ꯑꯗꯨꯝ ꯁꯤꯟꯐꯝ ꯍꯥꯏꯇꯥꯔꯦꯀꯣ
ꯎꯝ ꯎꯝ
ꯁꯤꯁꯨ ꯈꯔ ꯇꯧꯔꯤꯦ ꯑꯗꯨꯒ
ꯎꯝ
ꯍꯧꯖꯤꯛꯀꯥꯟꯁꯤꯕꯨ ꯁꯟꯁꯤꯕꯨ ꯀꯩꯅꯣ ꯍꯧꯖꯤꯗꯒꯤ ꯃꯄꯥꯟ ꯂꯝꯗꯒꯤ ꯄꯨꯔꯛꯑꯒ ꯑꯥ ꯑꯥ ꯂꯣꯏꯔꯤꯔꯥ ꯅꯠꯇ꯭ꯔꯒ ꯑꯩꯈꯣꯏꯒꯤ ꯂꯣꯀꯦꯜꯒꯤ ꯑꯣꯏꯔ ꯁꯪꯒꯣꯝꯅ ꯀꯌꯥꯝ ꯊꯣꯛꯏ ꯅꯣꯡꯃꯗ ꯑꯗꯨꯒ
ꯑꯩꯈꯣꯏꯒꯤ ꯉꯥ ꯅꯣꯡꯒꯤꯅ ꯆꯍꯤ ꯀꯌꯥ ꯀꯌꯥ ꯅꯝꯃꯒ ꯌꯣꯟꯒꯦ ꯈꯣꯀꯦ ꯉꯒꯤꯅ
ꯁꯟꯒꯤꯁꯦ ꯏꯌꯥꯝꯕ ꯂꯩꯀꯥꯏꯗꯒꯤ ꯑꯣꯏꯅ ꯇꯧꯔꯦ ꯃꯄꯥꯟꯂꯣꯝꯗꯒꯤꯕꯨꯗꯤ ꯇꯧꯗ꯭ꯔꯦ ꯑꯌꯥꯝꯕꯅ ꯁꯪꯒꯣꯝꯒꯤꯗꯤ ꯁꯟ ꯑꯅꯤ ꯑꯍꯨꯝ ꯊꯝꯈ꯭ꯔꯦ ꯍꯧꯖꯤꯛ ꯁꯟ ꯑꯩꯈꯣꯏꯒꯤ ꯍꯥꯏꯕ꯭ꯔꯤꯠ ꯑꯣꯏꯕ ꯁꯟ ꯖꯔꯁꯤꯒꯥꯏ ꯂꯩꯕꯗꯣ ꯁꯪꯒꯣꯝꯗꯨꯅ ꯈꯔ ꯈꯔ ꯊꯥꯔꯦ ꯅꯠꯇꯕꯗꯗꯤ ꯑꯩꯈꯣꯏꯒꯤ ꯁꯟ ꯃꯆꯥꯁꯦ ꯑꯩꯈꯣꯏꯅ ꯀꯩ ꯍꯥꯏꯅꯤ ꯄꯥꯉꯟꯒꯨꯝꯕ ꯃꯣꯏꯗꯤ ꯄꯥꯉꯟꯒꯨꯝꯕꯩ ꯁꯟꯖꯥꯝ ꯆꯥꯕ ꯈꯣꯠꯄꯩ ꯂꯣꯏꯒꯜꯂꯤꯗꯅ ꯑꯗꯨꯒꯨꯝꯕꯁꯤꯗꯒꯤ ꯂꯧꯔꯨꯔꯒ ꯑꯩꯈꯣꯏ ꯑꯗꯨꯋꯥꯏꯗꯗꯤ ꯁꯖꯤꯤꯡ ꯅꯨꯡ ꯍꯧꯖꯤꯛ ꯍꯧꯖꯤꯛ ꯀꯔꯤ ꯀꯥꯥꯁꯦ ꯐꯖꯅ ꯍꯧꯕꯅꯤꯅ ꯑꯩꯈꯣꯏꯅ ꯊꯥꯗꯣꯛꯑꯒ ꯄꯤꯖꯔꯁꯨ ꯌꯥꯔꯦ ꯅꯠꯇ꯭ꯔꯒ ꯐꯥꯜꯂꯨꯔꯒ ꯑꯣꯏꯁꯨ ꯌꯥꯔꯦ ꯄꯤꯖꯔꯒ ꯈꯔ ꯆꯥꯎꯈꯠꯂꯛꯄꯒ ꯑꯃꯨꯛ ꯌꯣꯟꯊꯣꯛꯈꯤꯕ ꯍꯥꯏꯇꯥꯔꯦ ꯑꯗꯨꯃꯥꯏꯅ ꯄꯩꯁꯥꯗꯣ ꯈꯔ ꯐꯪꯍꯧꯕ ꯍꯥꯏꯗꯤ ꯄꯩꯁꯥ ꯑꯗꯨꯗꯒꯤ ꯑꯗꯨꯃꯥꯏꯅ ꯈꯔ ꯈꯔ ꯆꯥꯎꯊꯣꯛꯄ ꯊꯣꯛꯑꯒ ꯍꯥꯏꯗꯤ ꯃꯣꯏ ꯈꯔ ꯈ ꯆꯥꯎ ꯆꯥꯎꯈꯠꯂꯛ ꯆꯥꯎꯈꯠꯂꯛ ꯀꯅꯗ ꯌꯣꯟꯕ ꯑꯗꯨꯃꯥꯏꯅ ꯁꯥꯟꯅꯕꯅꯤꯗ ꯍꯥꯏꯗꯤ ꯑꯗꯨꯕꯨ ꯁꯪꯒꯣꯝꯒꯤꯗꯗꯤ ꯀꯌꯥ ꯀꯩꯅꯣ ꯑꯣꯏꯅ ꯃꯔꯨ ꯑꯣꯏꯅ ꯄꯤꯗ꯭ꯔꯦꯕ ꯍꯥꯏꯗꯤ ꯁꯟ ꯑꯅꯤ ꯑꯍꯨꯝꯗꯣꯏ ꯈꯔꯒ ꯈꯔ ꯇꯦꯛ ꯇꯦꯛ ꯐꯪꯉꯁꯨ ꯑꯅ ꯑꯌꯥꯝꯕꯗꯤ ꯑꯗꯨꯝ ꯐꯥꯝ ꯑꯝꯗ ꯑꯣꯏꯅ ꯈꯔꯕꯨ ꯊꯥꯗꯔꯦ ꯃꯝꯁꯦ ꯍꯧꯖꯤꯛꯇꯤ ꯑꯩꯈꯣꯏ ꯑꯗꯨꯋꯥꯏꯗ ꯊꯥꯏꯅꯩ ꯃꯇꯝꯒꯤ ꯁꯖꯤꯛ ꯐꯥꯟꯕꯤ ꯈꯣꯠꯄꯤꯗꯣ ꯑꯣꯏꯗ꯭ꯔꯦ ꯃꯆꯤꯟꯖꯥꯛ ꯑꯩꯈꯣꯏꯒꯤ ꯂꯩꯔꯒ ꯊꯥꯗꯕꯤꯌꯦ ꯃꯔꯨ ꯃꯔꯨꯒꯤ ꯃꯆꯥ ꯃꯆꯥ ꯑꯆꯧ ꯑꯆꯧꯕ ꯃꯈꯜ ꯃꯌꯥꯝ ꯂꯩꯔꯦ ꯃꯄꯥꯟꯂꯣꯝꯗꯒꯤ ꯁꯥꯔ ꯁꯥꯔ ꯄꯨꯁꯤꯜꯂꯛꯄ ꯃꯌꯥꯝ ꯏꯚꯟ ꯃꯅꯤꯄꯨꯔꯗ ꯄꯨꯛ ꯁꯥꯐꯝ ꯂꯩꯩꯔꯦꯅ ꯍꯥꯏ ꯑꯗꯨ ꯃꯌꯥꯝꯗꯣ ꯊꯥꯗꯈꯔꯦ ꯉ ꯃꯆꯥ ꯑꯣꯏꯔꯒ ꯊꯥꯗꯔꯒ ꯈꯔ ꯆꯥꯎꯔꯛꯑ ꯀꯅ ꯑꯗꯨꯅ ꯑꯗꯩ ꯈꯨꯇꯣꯟꯃꯨꯛ ꯑꯗꯒꯤ ꯈꯨꯅꯥꯎꯕꯤꯃꯨꯛ ꯆꯥꯎꯕ ꯑꯗꯩ ꯈꯨꯕꯥꯛꯃꯨꯛ ꯄꯥꯛꯄ ꯌꯥꯎꯔ ꯀꯥꯟꯗ ꯑꯆꯧꯕ ꯄꯨꯈ꯭ꯔꯤꯗꯣ ꯐꯥꯊꯖꯒꯦ ꯍꯥꯏꯕ ꯃꯤ ꯂꯩꯕ ꯂꯥꯛꯄ ꯑꯗꯨꯝꯕꯗ ꯌꯣꯟꯊꯣꯛꯄꯖꯨ ꯌꯥꯝ ꯀꯨꯏꯗꯕꯤ ꯊꯥ ꯑꯍꯨꯝ ꯃꯔꯤꯗ
ꯎꯝ
ꯑꯗꯨꯗꯒꯤ ꯑꯩꯈꯣꯏꯅ ꯐꯥꯔꯝ ꯈꯔ ꯆꯥꯎꯕ ꯈꯔ ꯂꯩꯕꯗ ꯑꯩꯈꯣꯏꯒꯤ ꯑꯗꯨꯒꯨꯝꯝꯕ ꯃꯆꯥꯗꯣ ꯍꯣꯡꯗꯣꯛꯈ꯭ꯔꯒ ꯍꯌꯦꯡ ꯑꯗꯨꯅ ꯍꯥꯏꯗꯤ ꯑꯃ ꯑꯅꯤ ꯑꯍꯨꯝ ꯇꯥꯔꯒꯅ ꯑꯗꯨ ꯌꯣꯟꯒꯦ ꯍꯥꯏꯔꯒꯅ ꯆꯍꯤꯃꯨꯛꯀꯩꯃꯨꯛꯀ ꯅꯝꯃꯒ ꯌꯣꯟꯕ ꯑꯗꯨꯃꯥꯏꯅ ꯇꯧꯔꯦ ꯊꯥꯏꯩ ꯃꯇꯝꯗꯗꯤ ꯁꯖꯤꯛ ꯊꯥꯑꯝꯕꯅꯤꯅ ꯉꯥ ꯆꯥꯎꯋꯤ ꯆꯥꯎꯗꯦ ꯑꯗꯨꯅ ꯉꯥ ꯊꯥꯗꯕꯒꯤ ꯄꯩꯁꯥ ꯍꯟꯖꯤꯜꯂꯤ ꯍꯟꯖꯤꯟꯗꯦ ꯇꯧꯕꯗ ꯑꯗꯨꯝꯕꯗꯤ ꯀꯌꯥ ꯂꯩꯇ꯭ꯔꯦ ꯑꯗꯨꯕꯨ ꯏꯌꯥꯝꯕ ꯄꯨꯈ꯭ꯔꯤꯗꯣ ꯀꯩ ꯍꯥꯏꯅꯤ ꯃꯥ ꯑꯗꯨꯗꯨꯒꯤ ꯄꯂꯤꯒꯨꯝꯕꯗꯗꯤ ꯋꯥꯡꯅ ꯊꯣꯟꯗꯕ ꯌꯥꯗ꯭ꯔꯦ ꯑꯩꯈꯣꯏ ꯁ꯭ꯋꯥꯏꯒꯤ ꯍꯥꯏꯗꯤ ꯄꯨꯈ꯭ꯔꯤ ꯌꯦꯒ ꯄꯨꯈ꯭ꯔꯤ ꯌꯦ ꯑꯃꯒ ꯑꯗꯨꯝ ꯍꯥꯏꯗꯤ ꯐꯥꯔꯝꯁꯨ ꯐꯥꯔꯝ ꯑꯌꯥꯝꯕ ꯇꯧꯅꯅꯤ ꯑꯗꯨꯝ ꯔꯕꯤꯅꯀꯣ
ꯑ
ꯑꯗꯤ ꯏꯁꯤꯡ ꯏꯆꯥꯎꯒꯨꯝꯕ ꯂꯥꯛꯄ ꯈꯣꯠꯄꯗꯗꯤ ꯑꯗꯨꯝ ꯐꯥꯝ ꯄꯥꯕ ꯈꯣꯠꯄ ꯌꯥꯅ ꯌꯥꯎꯅꯩꯌꯦꯕ ꯑꯗꯨꯅ ꯑꯗꯨꯒꯨꯝꯕꯗꯗꯤ ꯉꯥꯁꯦ ꯍꯥꯏꯗꯤ ꯑꯃꯗꯒꯤ ꯑꯃꯗ ꯆꯪꯅꯈꯤꯕ ꯃꯌꯥꯝ ꯌꯥꯎꯋꯦ ꯑꯗꯨꯒꯨꯝꯕꯗꯣ ꯍꯥꯏꯗꯤ ꯌꯥꯎꯗꯅꯕ ꯍꯥꯏꯗꯤ ꯐꯥ ꯑꯩꯈꯣꯏꯒꯤ ꯄꯥꯂꯤꯒꯨꯝꯕꯗꯣ ꯆꯥꯎ ꯆꯥꯎꯅꯗꯤ ꯊꯣꯟꯅꯔꯦ ꯑ ꯑꯗꯨ ꯃꯥꯏꯅ ꯇꯧꯔꯦ ꯑꯗꯨꯅꯤ ꯂꯩꯁꯦ ꯏꯌꯥꯝꯕ ꯏꯌꯥꯝꯕꯁꯨ ꯑꯗꯨꯝ ꯈꯔ ꯇꯦꯛ ꯇꯦꯛ ꯐꯪꯉꯦꯗꯣ ꯐꯩꯌꯦ ꯗꯨꯀꯥꯟꯒꯨꯝꯕ ꯐꯝꯕꯗꯣ ꯑꯗꯣ ꯋꯥꯗꯤ ꯋꯥꯔꯝꯒꯅꯤ ꯏꯌꯥꯝꯕ ꯒ꯭ꯔꯣꯁꯔꯤꯒꯨꯝꯕ ꯇꯧꯕꯗꯣ ꯕꯟ ꯅꯨꯡꯒꯨꯝꯕ ꯀꯩꯒꯨꯝꯕ ꯂꯥꯛꯄꯗꯗꯤ ꯑꯁꯨꯛ ꯋꯥꯔꯝꯒꯅꯤꯗ
ꯑꯗꯨꯒꯤ ꯍꯥꯏꯔꯗꯤ ꯋꯥꯈ꯭ꯔꯕꯅꯤꯗꯩꯅꯣ ꯃꯤ ꯍꯥꯏꯌꯥꯔ ꯇꯧꯔ ꯊꯝꯃꯛꯏꯅꯤ ꯑꯗꯒꯤ ꯕꯟ ꯂꯥꯛꯄ ꯍꯥꯏꯁꯦ ꯑꯩꯈꯣꯏꯗꯗꯤ ꯑꯋꯥꯕ ꯑꯃꯅꯤ ꯃꯗꯨ ꯄꯣꯠ ꯆꯩꯉꯩꯗꯨ ꯌꯣꯟꯅ ꯍꯣꯠꯅꯔꯛꯄꯗ ꯑꯗꯨꯗꯤ ꯑꯩꯈꯣꯏ ꯇꯤꯜꯍꯧꯁꯤꯅ ꯃꯣꯏꯗ ꯄꯨꯝꯕ ꯌꯥꯎꯕꯅ ꯍꯟꯖꯤꯜꯂꯛꯄ ꯑꯗꯒꯤ ꯀꯩꯅꯣ ꯇꯧꯕꯅ ꯍꯟꯖꯤꯜꯂꯛꯄ ꯍꯥꯏꯗꯤ ꯌꯣꯜꯂꯛꯇ꯭ꯔꯕꯅꯤꯅꯀꯣ ꯃꯣꯏꯗꯤ ꯏꯁꯇꯣꯛꯇ ꯑꯗꯨꯝ ꯊꯝꯕ ꯌꯥꯕ ꯅꯠꯇꯦ ꯇꯣꯟ ꯆꯣꯡꯁꯤꯜꯂꯛꯀꯅꯤ ꯄꯨꯝꯕ ꯌꯥꯎꯔꯛꯀꯅꯤ ꯑꯗꯨꯅꯦ ꯇꯧꯔꯤꯁꯦ ꯑꯗꯨ ꯌꯥꯝꯅ ꯀꯩ ꯍꯥꯏꯇꯥꯔꯦ
ꯎꯝ
ꯐꯔꯛ ꯇꯥꯈ꯭ꯔ ꯄꯣꯠꯅꯤꯗ ꯑꯗꯨꯒꯤ ꯍꯥꯏ ꯑꯗꯣ ꯈꯪꯗꯦ ꯌꯦꯡ ꯃꯌꯥꯝꯅ ꯍꯥꯏꯗꯤ ꯀꯩꯅꯣ ꯇꯧꯔꯨꯔꯕꯅꯤꯅ
ꯃꯥꯅꯦ ꯇꯧꯔꯅꯤꯅ ꯎꯝ ꯎꯝ
ꯍꯥꯏꯗꯤ ꯆꯪꯁꯤꯜꯂꯨꯔꯕꯅꯤꯅ
ꯃꯥꯅꯦ ꯃꯥꯅꯦ
ꯈꯔꯁꯨ ꯃꯥꯡꯕ ꯈꯔꯁꯨ ꯇꯣꯡꯕ ꯍꯥꯏꯗꯨꯅꯦ ꯍꯦꯛꯇ ꯅꯠꯇ꯭ꯔꯥ ꯎꯝ
ꯊꯦꯡꯅꯕꯅꯕ ꯇꯥꯔꯦꯗꯅ ꯀꯩꯅꯣ ꯏꯌꯥꯝꯕ ꯃꯤ ꯃꯌꯥꯝ ꯃꯌꯥꯝꯁꯨ ꯇꯧꯅꯗꯕ ꯅꯠꯇꯦ ꯏꯌꯥꯝꯕ ꯈꯤꯇ ꯗꯨꯀꯥꯟ ꯐꯝꯕꯁꯨ ꯅꯠꯇꯦ ꯃꯌꯥꯝꯁꯨ ꯐꯝꯅꯔꯤꯕꯅꯤꯅꯀꯣ
ꯎꯝ
ꯆꯦꯡꯒꯤ ꯑꯃ ꯇꯧꯋꯦ ꯑꯗꯨꯗꯤ ꯐꯩꯌꯦ ꯏꯌꯥꯝꯕ ꯆꯦꯡꯁꯦ ꯍꯧꯖꯤꯛ ꯂꯧ ꯑꯌꯥꯝꯕꯅ ꯃꯤꯁꯦ ꯍꯣꯏ ꯍꯣꯏ
ꯑꯩꯈꯣꯏ ꯍꯧꯖꯤꯛꯁꯤ ꯌꯥꯝꯅ ꯇꯥꯡꯂꯦ ꯍꯥꯏ ꯍꯥꯏꯇꯥꯥꯔꯦ ꯈꯔ ꯃꯃꯟ ꯈꯔ ꯍꯦꯟꯒꯠꯂꯦ ꯍꯧꯖꯤꯛꯁꯦ ꯑꯗꯨꯕꯨ ꯎꯝ ꯄꯨꯔꯥ ꯆꯥꯗꯕꯗꯤ ꯌꯥꯗꯕꯅꯤꯅ
ꯃꯥꯅꯦ
ꯑꯗꯨꯝ ꯇꯥꯡꯉꯁꯨ ꯇꯥꯡꯉ ꯑꯗꯨꯝ ꯂꯧꯔꯦ ꯑꯩꯈꯣꯏꯁꯨ ꯑꯗꯨꯗꯣ ꯑꯩꯈꯣꯏꯁꯨ ꯑꯗꯨꯝ ꯇꯥꯡꯅ ꯑꯗꯨꯝ ꯌꯣꯜꯂꯦ ꯃꯔꯝꯗꯤ ꯃꯣꯏ ꯑꯥꯗꯒꯤ ꯇꯥꯡꯉꯛꯄꯅꯤꯅꯀꯣ ꯑꯩꯈꯣꯏꯅꯁꯨ ꯎꯄꯥꯏ ꯂꯩ ꯠꯇꯕ ꯑꯗꯨꯕꯨ ꯀꯁꯇꯃꯔꯁꯤꯡꯅꯗꯤ ꯂꯥꯏꯔꯕꯁꯤꯡꯒꯤꯁꯨ ꯑꯩꯈꯣꯏꯁꯨ ꯈꯜꯂꯤꯕꯅꯤ ꯀꯔꯕꯥꯔ ꯇꯧꯋꯏꯅ ꯑꯩꯈꯣꯏꯁꯨ ꯍꯦꯛꯇ ꯂꯥꯏꯔꯕꯁꯤꯡꯗꯒꯤ ꯂꯣꯏꯅ ꯊꯛꯑꯒ ꯈꯣꯠꯂꯒ ꯂꯧꯅꯤꯡꯕ ꯅꯠꯇꯦ ꯑꯗꯣ ꯃꯣꯏꯒꯤꯁꯨ ꯈꯟꯕꯤꯔꯒ ꯅ ꯑꯩꯈꯣꯏꯅꯁꯨ ꯌꯦꯡꯉꯒ ꯑꯗꯨꯝ ꯁꯥꯏ ꯇꯧꯕꯇꯕꯨ ꯑꯥꯗꯒꯤꯩ ꯍꯦꯜꯂꯛꯄ ꯃꯃꯜꯗꯨꯗꯒꯤꯗꯤ ꯑꯩꯈꯣꯏꯁꯨ ꯌꯦꯡꯉ ꯁꯥꯗ꯭ꯔꯗꯤ ꯈꯤꯇꯪ ꯑꯩꯈꯣꯏꯒꯤꯁꯨ ꯄ꯭ꯔꯣꯐꯤꯠ ꯌꯦꯡꯉꯒ ꯀꯩꯁꯨ ꯌꯥꯝꯅ ꯑꯩꯈꯣꯏꯅ ꯍꯦꯟꯅ ꯂꯧꯔꯨꯕ ꯅꯠꯇꯦ ꯒꯣꯕꯔꯃꯦꯟꯅ ꯁꯥꯔꯤꯕ ꯃꯃꯜꯗꯨꯗꯒꯤ ꯑꯗꯨ ꯈꯛꯇꯅꯦ ꯑꯩꯈꯣꯏꯅ ꯂꯩꯖꯩ ꯍꯥꯏꯗꯤ ꯑꯩꯈꯣꯏꯅ ꯍꯦꯟꯖꯤꯟ ꯑꯃꯨꯛ ꯂꯧꯔꯨꯕ ꯅ ꯇꯦꯕꯁꯤꯗꯤ ꯃꯔꯝꯗꯤ ꯂꯥꯏꯔꯕꯁꯤꯡꯒꯤ ꯑꯋꯥꯕꯁꯨ ꯑꯩꯈꯣꯏ ꯈꯪꯗ ꯌꯥꯗꯕ
ꯃꯥꯅꯦ ꯃꯥꯅꯦ ꯃꯥꯅꯦ
ꯑꯩꯈꯣꯏꯅ ꯇꯧꯅꯤꯡꯉꯤꯅ ꯍꯦꯛꯇ ꯇꯧꯗꯦꯕ
ꯑꯗꯨ
ꯑꯗꯨꯅ ꯌꯥꯝꯅ ꯎ ꯑꯗꯨꯅ ꯑꯥ ꯆꯦꯡꯒꯤꯗꯤ ꯆꯦꯡꯒꯤꯕꯨꯗꯤ ꯀꯩꯁꯨ ꯊꯣꯏꯅꯗꯤ ꯑꯥ ꯑꯥ ꯑꯋꯥꯕꯗꯤ ꯑꯣꯏꯗꯦ ꯃꯥꯗꯤ ꯃꯇꯝ ꯀꯨꯏꯅ ꯊꯝꯕꯁꯨ ꯑꯗꯨꯝ ꯌꯥꯕꯅꯤꯅꯀꯣ ꯑ ꯑꯗꯨꯅ ꯑꯗꯨꯒꯤꯗꯤ ꯀꯩꯁꯨ ꯋꯥꯗꯦ ꯑꯗꯨꯒ ꯑꯇꯣꯞꯄ ꯉꯩꯁꯤꯅ ꯒ꯭ꯔꯣꯁꯔꯤ ꯑꯥꯏꯇꯦꯝ ꯏꯆꯟ ꯑꯥꯏꯇꯦꯝꯈꯩꯁꯦ ꯈꯔ ꯆꯥꯟ ꯅꯨꯡꯇꯤꯒꯤ ꯁꯤꯖꯤꯟꯅꯔꯤꯕ ꯍꯋꯥꯏꯒꯨꯝꯕ ꯑꯗꯗꯤ ꯇꯤꯜꯍꯧꯒꯨꯝꯕꯒꯨꯝꯕ ꯆꯅꯝꯒꯨꯝꯕꯁꯦ
ꯍꯣꯏ
ꯁꯤꯁꯦ ꯀꯨꯏꯅ ꯊꯝꯖꯤꯜꯂꯗꯤ ꯕꯤꯔꯥ ꯀꯥꯏꯗꯅ ꯑꯗꯨꯅ ꯑꯩꯈꯣꯏꯅ ꯍꯥꯏꯅꯤꯡꯕꯗꯤ ꯌꯥꯔꯤꯉꯩ ꯕꯟꯁꯤ ꯇꯧꯕꯤꯗꯕ ꯁꯤꯗꯅꯤ ꯑꯩꯈꯣꯏꯅ ꯂꯥꯏ ꯈꯨꯔꯨꯝꯃꯤꯁꯦ ꯃꯔꯝꯗꯤ ꯕꯟ ꯑꯃ ꯇꯧꯕ ꯍꯥꯏꯕꯁꯦ ꯂꯩꯕꯥꯛꯇꯨꯒꯤ ꯏꯀꯅꯃꯤ ꯑꯩꯈꯣꯏꯈꯛ ꯃꯥꯡꯕ ꯅꯠꯇꯅ ꯄꯨꯟꯅ ꯃꯥꯡꯃꯤꯟꯅꯗꯣꯏꯅꯤ ꯍꯥꯏꯇꯥꯔꯦ ꯅꯣꯡꯃꯒꯤ ꯁꯨꯔꯒ ꯆꯥꯔꯤꯕꯁꯤꯡ ꯊꯕꯛ ꯁꯨꯕ ꯌꯥꯔꯑꯣꯏꯗꯣꯏꯅꯤ ꯑꯗꯩꯗꯤ ꯁꯥ ꯇ꯭ꯔꯁꯤꯡꯗꯁꯨ ꯃꯥꯡꯖꯗꯣꯏꯅꯤ ꯅꯣꯡꯃꯒꯤ ꯂꯥꯏꯔꯤꯛ ꯇꯝꯍꯧ ꯇꯕ ꯍꯥꯏꯁꯦ ꯆꯦꯞꯇꯔ ꯂꯣꯏꯁꯤꯜꯍꯧꯗꯕ ꯍꯥꯏꯁꯦ
ꯃꯥꯅꯦ ꯃꯥꯅꯦ
ꯌꯥꯝ ꯋꯥꯗꯨꯢꯅꯤ ꯑꯗꯨꯅ ꯌꯥꯔꯤꯈꯩꯗꯤ ꯕꯟꯗꯤ ꯇꯧꯍꯟꯅꯤꯡꯗꯦ ꯑꯗꯨꯒ ꯒꯣꯕꯔꯃꯦꯟꯅꯁꯨ ꯄ꯭ꯔꯣꯕ꯭ꯂꯦꯝ ꯑꯃ ꯊꯣꯛꯑꯗꯤ ꯁꯣꯂꯨꯁꯟꯗꯨ ꯕꯟ ꯀꯧꯍꯟꯗꯕꯤꯗ ꯐꯝꯃꯤꯟꯅ ꯎꯅꯔꯒ ꯒ꯭ꯌꯥꯟ ꯇꯥꯅ ꯋꯥꯔꯤ ꯁꯥꯕ ꯁꯤꯅ ꯈ꯭ꯋꯥꯏꯗꯒꯤ ꯐꯕ꯭ꯔꯅ ꯈꯜꯂꯦ ꯍꯥꯏꯇꯥꯥꯏ
ꯐꯩꯌꯦ ꯐꯩꯌꯦ ꯑꯗꯨꯝꯕꯗꯨꯅ ꯐꯩꯌꯦ ꯀꯥꯏꯗꯒꯤ ꯕꯟ ꯇꯧꯕ ꯍꯥꯏꯁꯦ ꯌꯦꯡꯉꯣ ꯏꯌꯥꯝꯕꯣꯏ ꯗꯨꯀꯥꯟ ꯐꯝꯕ ꯈꯦꯛꯇ ꯅꯠꯇꯦ ꯅꯣꯡꯃꯒꯤ ꯗꯤ ꯏꯟꯖꯥꯡ ꯅꯥꯄꯤ ꯌꯣꯟꯖꯔꯒ ꯍꯥꯏꯗꯤ ꯆꯔꯥꯗꯕ ꯂꯩꯗꯅ ꯑꯄ ꯄꯩꯁꯥꯗꯨꯅ ꯅꯣꯡꯃꯒꯤ ꯆꯦꯡ ꯋꯥꯠꯂꯕ ꯆꯥꯕ ꯍꯥꯏꯗꯤ ꯃꯌꯥꯝ ꯂꯩꯕ ꯉꯝꯗꯕ ꯀꯥꯡꯕꯨ ꯂꯩꯗꯅ
ꯍꯝ
ꯑꯗꯨꯒꯨꯝꯕꯗꯤ ꯀꯌꯥꯝ ꯑꯋꯥꯕ ꯄꯤꯔꯝꯒꯅꯤ ꯌꯦꯡꯉꯣ ꯃꯌꯥꯝꯁꯨ ꯅꯨꯡꯉꯥꯏꯕ ꯉꯥꯛꯇꯗꯤ ꯂꯩꯕ ꯅꯠꯇꯦ ꯂꯥꯏꯔꯕ ꯃꯌꯥꯝꯁꯨ ꯂꯩꯕꯅꯤꯅ ꯕꯖꯥꯔꯗ ꯀꯥꯔꯨꯔꯒ ꯑꯗꯨꯗꯨꯗꯒꯤꯗꯤ ꯀꯔꯤ ꯍꯥꯏꯅꯤ ꯕꯖꯥꯔꯗ ꯏꯟꯖꯥꯡ ꯅꯥꯄꯤ ꯈꯔ ꯌꯣꯜꯂꯣ ꯈꯣꯠꯂꯣ ꯄꯥꯡꯕ ꯄꯩꯁꯥꯗꯨꯅ ꯃꯌꯨꯝ ꯄꯨꯕꯁꯨ ꯃꯌꯥꯝ ꯌꯥꯎꯔꯤꯅꯤ ꯕꯟ ꯇꯧꯁꯤꯜꯂꯛꯄꯗꯗꯤ ꯑꯁ ꯑꯗꯨꯅꯦ ꯑ ꯌꯥꯝꯅ ꯈꯨꯗꯣꯡ ꯊꯤꯅꯤꯡꯉꯁꯦ ꯈꯨꯗꯣꯡ ꯊꯤꯅꯤꯡꯔꯤꯁꯦ ꯚꯟ ꯍꯥꯏꯁꯦ ꯌꯦꯡꯉꯣ ꯏꯌꯥꯝꯕ ꯑꯣꯏꯗꯤ ꯃꯄꯥꯟꯂꯣꯝ ꯈꯛꯇꯪ ꯕꯟ ꯇ ꯅꯦꯁꯅꯦꯜ ꯍꯥꯏꯋꯦꯒꯨꯝꯗ ꯇꯧꯕꯗ ꯑꯋꯥꯕ ꯑꯣꯏꯕꯅꯤ ꯅꯠꯇꯕ ꯑꯩꯈꯣꯏ ꯉꯁꯥꯏꯒꯤ ꯂꯨꯞꯅꯒ ꯀꯧꯔꯛ ꯈꯣꯠꯂꯛꯄꯁꯤꯗꯗꯤ ꯌꯦꯡꯉꯣ ꯋꯥꯕꯗ ꯃꯂ ꯄ ꯐꯪꯉꯤꯖꯦ ꯃꯄꯥꯟ ꯂꯣꯝꯗꯒꯤ ꯕꯟ ꯇꯧꯕ ꯈꯣꯠꯄ ꯍꯥꯏꯗꯨꯗꯤ ꯑꯗꯨꯝ ꯏꯁꯀꯨꯟꯒꯨꯝꯕ ꯑꯗꯨꯝ ꯆꯠ ꯌꯥꯔꯤ ꯂꯨꯞ ꯃꯦꯅ ꯍꯧꯔꯛꯑꯒ ꯑꯇꯧꯕ ꯕꯟꯁꯨ ꯑꯣꯏꯔꯦ ꯃꯁꯤꯅꯤ ꯌꯥꯝꯕ ꯐꯔꯛ ꯌꯥꯝ ꯇꯥꯔꯤꯁꯤ ꯆ ꯆꯠꯄꯗ ꯑ ꯑꯅꯣꯛ ꯗꯣꯛꯇꯔ ꯆꯠꯄꯅꯦ ꯍꯥꯢꯕ ꯆꯠꯂꯝꯗꯕꯅꯦ ꯌꯥꯝ ꯈꯪꯗꯦꯅ
ꯃꯥꯅꯤ ꯄ꯭ꯔꯖꯥꯁꯤꯡꯁꯤ ꯁꯦꯡꯅ ꯍꯥꯏꯔꯒ ꯕꯟ ꯇꯧꯕꯁꯦ ꯃꯣꯏ ꯃꯔꯛꯇꯁꯨ ꯒ꯭ꯌꯥꯟ ꯇꯥꯗꯕ ꯌꯥꯝ ꯌꯥꯎꯕꯅꯤꯅ
ꯌꯥꯎꯏ ꯌꯥꯎꯏ
ꯑ ꯇꯧꯔꯀꯥꯟꯗꯦꯛ ꯑꯅꯥꯕ ꯄꯨꯔ ꯂꯥꯛꯄꯒ ꯈꯪꯗꯕꯤ ꯃꯣꯏꯒꯤ ꯉꯥꯏꯍꯥꯛꯇꯪꯒꯤ ꯑꯁꯥꯎꯕꯗꯨꯅ ꯈꯪꯗꯕꯤꯗ ꯊꯨꯒꯥꯏ ꯍꯨꯒꯥꯏ ꯇꯧꯔꯛ ꯁꯤꯅ ꯄꯣꯠ ꯆꯩ ꯌꯥꯝꯅ ꯃꯥꯟ ꯆꯥꯡꯁꯦ ꯑꯃꯥꯡ ꯑꯇꯥ ꯊꯣꯛꯍꯜꯂꯦꯕ